ꯍꯥꯏꯒꯔꯤꯅ
ꯣꯕꯥꯥꯟ
ꯑꯗꯨꯒꯤ ꯋꯥ
ꯑꯋꯥ ꯋꯥꯔꯤꯕꯔꯗ
ꯑꯩꯗꯤ ꯋꯥ ꯄꯨꯉ
ꯑ
ꯀꯔꯝꯕ ꯃꯤꯅꯣꯅꯦ ꯅꯪꯕꯣ
ꯑ ꯆꯥꯄ꯭ꯔꯣꯒꯗ
ꯆꯥꯛ ꯆꯥꯔꯦꯅꯦ ꯄꯨꯡꯈꯣꯣꯡ
ꯀꯩ ꯁꯪꯁꯥꯒꯤ
ꯑꯣꯠꯁꯔꯦ ꯑꯣꯠ ꯑꯣꯠꯁ ꯍꯥꯏꯗꯣ ꯈꯪꯕ꯭ꯔꯥ
ꯑꯣ ꯆꯥ ꯇꯕ
ꯌꯦꯁꯔ
ꯑꯩ
ꯄꯨꯟꯁꯤꯁꯦ ꯑꯣꯁ ꯆꯥꯔ ꯂꯦꯜꯂꯝꯃꯤ
ꯅꯪꯅ ꯁꯥ ꯅꯨꯡꯉꯥꯏꯇꯦ ꯅꯪ ꯅꯨꯡꯁꯥ ꯅꯨꯡꯉꯥꯏꯇꯦꯗ ꯋꯥꯔꯤꯗꯍꯧꯕꯗ ꯂꯣꯏꯕ ꯑꯝꯇ ꯂꯤꯔꯛꯎꯗꯅ ꯇꯥꯑꯒꯦ ꯑꯗꯨꯁꯨ ꯊꯥꯗꯕꯤꯗ ꯑꯩ ꯋꯥ ꯉꯥꯡ ꯋꯥꯔꯦ
ꯑꯣ ꯅ ꯋꯥꯔꯤꯔꯤ ꯀꯥꯅꯤꯡꯉ
ꯌꯦꯁ ꯁꯔ
ꯋꯥꯔꯤ ꯇꯅꯤꯡꯦ ꯅ
ꯔ ꯋꯥꯔꯤ ꯂꯩꯌꯣ ꯕꯗꯔ
ꯒꯤ ꯋꯥꯌꯦ
ꯅꯨꯄꯤ ꯑꯉꯥꯡ ꯀꯣꯏꯕ ꯌꯥꯔꯗꯦ ꯅꯪꯒꯤ ꯂꯤꯚꯔ ꯄꯠꯂ ꯂꯩꯔꯝꯃꯦ ꯍꯥꯏꯕ ꯋꯥꯔꯤꯗ ꯂꯤꯔ ꯍꯥꯏꯔꯕꯅꯤ
ꯂꯤꯚꯔ ꯏꯁ ꯁꯤꯁ ꯎꯝ ꯐꯔ ꯂꯩ ꯀꯥꯏꯅ ꯅꯥꯕꯩꯒꯤꯀꯣ ꯑꯗꯨꯒꯨꯝꯕꯑꯣ ꯍꯦꯟꯅ
ꯅꯪꯂꯤꯕꯣꯏ ꯐꯠꯂꯦ ꯍꯥꯏꯟꯗꯅ
ꯌꯨ ꯊꯛꯄ ꯈꯛꯇꯅ ꯂꯤꯚꯔ ꯁꯣꯛꯀꯗꯕ ꯅꯠꯇꯦꯅꯦ ꯏꯕꯨꯡꯉꯣ ꯌꯨ ꯁꯣꯛꯇ꯭ꯔꯁꯨ ꯑꯦ ꯌꯨ ꯊꯛꯇ꯭ꯔꯁꯨ ꯂꯤꯚꯔ ꯁꯣꯛꯏꯅꯦ ꯆꯥꯕ ꯊꯕ ꯑꯣ ꯃꯇꯝꯅ ꯍꯥꯏꯗ꯭ꯔꯕꯥ
ꯅꯪ ꯊꯕꯪ ꯊꯕ ꯕꯖꯔ
ꯍꯥꯏ ꯍ ꯍꯥꯏ ꯍꯥꯏ ꯍꯥꯏ ꯑꯩ ꯌꯨ ꯍꯥꯏꯔ ꯊꯛꯄ ꯃꯤ ꯅꯠꯇꯦꯀꯣ
ꯊꯥꯏꯁꯨꯗꯤꯤ ꯃꯊꯥꯏ
ꯅꯪꯁꯨ ꯊꯥꯛꯆꯥꯏꯅꯦ ꯐꯤꯁꯔ ꯀꯔꯤꯅꯣ ꯕꯨꯜ ꯑꯃ ꯊꯛ ꯆꯥꯏꯅꯦ ꯚꯌꯔ ꯑꯃ ꯑꯩꯈꯣꯏꯗꯤꯩꯅꯣ ꯊꯥꯏ ꯑꯇꯦꯡꯕ
ꯇꯤꯟꯕꯨ ꯌꯨꯔꯣ
ꯑꯇꯤꯡꯕ ꯍꯥꯏꯁꯤ ꯌꯨ ꯅꯤꯅꯦ ꯏ ꯄꯨꯡꯉꯣ ꯑꯇꯤꯡꯕꯗꯨꯗꯩ ꯈꯤꯇꯪ ꯀꯨꯏꯊꯔ ꯀꯥꯟꯗꯅꯤꯅꯦ ꯌꯨ ꯗꯥꯏꯔꯦꯛ ꯑꯣꯟꯗꯣꯏꯒꯦꯔ
ꯍꯣꯏꯁꯦ ꯑꯗꯨꯏ ꯑꯣꯏꯕꯣꯁ ꯅꯪ ꯌꯕ ꯀꯃꯥꯏꯅ ꯇꯧꯔꯤ ꯥꯏ ꯑꯗꯨꯝ ꯇ ꯁꯤ ꯃꯃꯣ ꯀꯩꯅꯣ ꯀꯩꯅꯣ ꯋꯥꯛꯀꯤꯡ ꯁꯤꯖꯤꯟꯅꯜꯂꯤꯉꯥꯏꯗꯣ ꯀꯩꯅꯣ ꯅꯥꯏꯦ ꯍꯥꯏꯅꯤꯗꯣ ꯇꯧꯗꯣ
ꯑꯣ ꯋꯥꯋꯀꯤꯡ ꯌꯦꯡꯕꯗ ꯊꯕꯛ ꯅꯥꯔꯛꯄ
ꯍꯜ ꯐꯅ
ꯍꯜꯂꯛꯄꯗꯨꯗꯅꯦ ꯅꯨꯡꯁꯤ ꯀꯥꯏ ꯀꯥꯏ ꯇꯧꯔꯝꯃꯒꯅꯦ ꯊꯕꯥꯛꯇ ꯊꯕꯥꯛꯇ ꯑꯣꯏꯅ ꯄꯥꯜꯂꯛꯄ ꯁꯣꯔ ꯍꯣꯟꯕꯗ ꯁꯣꯔ ꯍꯣꯟꯕ ꯌꯥꯔ, ꯛꯇꯕꯗꯨ ꯁꯣꯣꯔ ꯅꯝꯕꯔ ꯇꯜꯂꯛꯄ ꯑꯗꯨꯗꯒꯤ ꯍꯥꯔꯠꯀꯤ ꯄ꯭ꯔꯣꯕ꯭ꯂꯦꯝ ꯀꯔꯦ ꯆꯗꯣ ꯈꯜꯂꯝꯃꯦ ꯑꯗꯨꯒ ꯍꯥꯏꯗꯤ ꯃꯒꯥꯅꯗꯤ ꯑꯣꯏꯔꯝꯗ꯭ꯔꯦ ꯑꯗꯨꯒ ꯑꯃꯨꯛ ꯄꯨꯛ ꯅꯨꯡꯁꯤꯠ ꯀꯥꯏ ꯑꯗꯨꯅ ꯄꯨꯛꯇꯨ ꯑꯃꯨꯛ ꯑꯇꯁ ꯂꯧꯔ ꯌꯦꯡꯉꯦ
ꯑꯝ
ꯒꯦꯜꯂꯤꯕ ꯁꯨ ꯑꯈꯣꯏ ꯑꯣꯏꯔꯝꯃꯦ ꯂꯤꯚꯔ ꯁꯣꯛꯄꯒꯤ ꯁꯦꯝ ꯇꯨꯝꯖꯦ ꯃꯈꯜ ꯌꯥꯝ ꯂꯩꯌꯦꯖ ꯄꯨꯛ ꯌꯦꯠ ꯊꯪꯕ ꯄꯨꯛꯁꯤꯗꯅꯦ ꯅꯥꯕ ꯅꯠꯇꯕ ꯆꯤꯛꯄ ꯅꯥꯕ ꯅꯠꯇꯕ ꯑꯩꯈꯣꯏꯒꯤ ꯑꯟ ꯀꯝꯐꯣꯔꯇꯦꯕꯜ ꯑꯣꯏꯕ ꯍꯥꯏꯗꯅ ꯑꯝ ꯂꯩꯗꯥꯏꯅꯦ ꯃꯤ ꯇꯤꯛꯒꯨꯠ ꯆꯠꯄ ꯈꯣꯠꯄꯒꯤ ꯇꯥꯏ꯭ꯞꯇ ꯃꯅꯨꯡꯁꯤꯗꯩ ꯀꯩꯅꯣꯝ ꯇꯧꯔꯛꯀꯅꯦꯕ ꯑꯗꯨꯒꯨꯝꯕ ꯇꯧꯔꯛꯑꯕ ꯑꯗꯨꯁꯨ ꯂꯤꯚꯔꯁꯤ ꯐꯦꯇꯤ ꯑꯣꯏꯕꯒꯤ ꯑꯗꯒꯤ ꯁꯥꯗꯣꯟ ꯁꯥꯗꯣꯟ ꯉꯪꯈꯩ ꯑꯩꯈꯣꯏꯒꯤ ꯄꯨꯛꯁꯤ ꯁꯧꯒꯠꯄꯩ ꯇꯥꯏꯞ ꯇꯧꯕ ꯑꯗꯩ ꯃꯊꯛꯇ ꯀꯥꯈꯠꯂꯛꯑꯕ ꯊꯕꯥꯛꯀꯥ ꯅꯥꯔꯕ ꯑꯗꯨꯁꯨ ꯐꯦꯇꯤ ꯂꯤꯕ ꯂꯩ ꯗꯩꯅꯦꯕ ꯑꯗꯨꯒ ꯑꯃꯨꯛ ꯀꯣꯛꯁꯤꯗꯅꯦ ꯂꯥꯏꯔꯤꯛꯀ ꯄꯥꯕ ꯑꯣꯏꯔꯁꯨ ꯀꯩ ꯑꯣꯏꯔꯁꯨ ꯑꯩꯈꯣꯏ ꯑꯅꯣꯛ ꯑꯩꯈꯣꯏꯒꯤ ꯃꯤꯠ ꯁꯣꯛꯄꯒꯤ ꯃꯤꯠ ꯁꯣꯛꯄꯒꯤ ꯀꯣꯛ ꯆꯤꯛꯄꯥ ꯑꯗꯨꯃꯗꯅ ꯑꯗꯨ ꯅꯠꯇꯕ ꯍꯥꯟꯅ ꯀꯩꯁꯨ ꯇꯧꯔꯝꯗ꯭ꯔꯒꯅꯦ ꯀꯣꯛ ꯀꯥꯁꯦ ꯑꯩꯈꯣꯏꯒꯤ ꯑꯁ ꯄꯨꯕ ꯉꯝꯃꯛꯇꯕ ꯍꯥꯏꯇꯥꯔꯦ ꯆꯤꯛꯂꯛꯄ ꯑꯩꯈꯣꯏꯒꯤ ꯂꯨꯈꯝ ꯑꯗꯒꯤ ꯁꯤꯒꯤ ꯃꯃꯥꯡ ꯀꯥꯏꯁꯦ ꯂꯣꯏ ꯆꯤꯈꯠꯂꯛꯑꯕ ꯑꯗꯨꯁꯨ ꯐꯦꯇꯤ ꯂꯤꯚꯔꯒꯤꯅꯦ ꯀꯩꯅꯣꯗ ꯕ꯭ꯔꯦꯟꯗ ꯇꯤꯟꯑꯦꯁ ꯌꯥꯝ ꯇꯧꯋꯦ ꯍꯥꯏꯕ ꯑꯁꯤ ꯂꯤꯚꯔ ꯑ ꯂꯤ ꯂꯤꯚꯔ ꯁꯣꯛꯄꯁꯦ ꯕ꯭ꯔꯦꯟꯗ ꯗꯦꯃꯦꯖ ꯇꯧꯕꯗꯣ ꯑꯗꯨꯒꯤ ꯑꯣ ꯆ ꯕ꯭ꯔꯦꯟꯗ ꯇꯥꯏ ꯅꯩꯑꯦꯕ ꯈꯪꯉꯕ ꯂꯤꯚꯔꯁꯤ ꯌꯥꯝ ꯁꯣꯛꯄꯁꯦ ꯕ꯭ꯔꯦꯟ ꯂꯣꯝ ꯇꯥꯏꯅꯔꯛꯀꯅꯦꯕ ꯕ꯭ꯔꯦꯟꯗ ꯑꯩꯈꯣꯏꯒꯤ ꯕ꯭ꯔꯦꯟꯇꯥꯏꯅꯕ ꯍꯥꯏꯔꯗꯤ ꯀꯣꯛ ꯆꯥꯛꯈꯤꯕ ꯅꯠꯇꯦꯀꯣ ꯀꯩꯅꯣ ꯇꯧꯒꯗꯣꯏꯕ ꯆ ꯀꯣꯛꯁꯤ ꯑꯩꯈꯣꯏꯒꯤ ꯍꯩꯅꯤꯡꯗꯕ ꯑꯗꯒꯤ ꯑꯩꯈꯣꯏꯒꯤ ꯀꯣꯛ ꯆꯤꯛꯄ ꯈꯣꯠꯄ ꯇꯧꯔꯛꯀꯅꯦꯕ ꯑꯗꯨꯒꯨꯝꯕ ꯇꯧꯔꯛꯑꯗꯤ ꯑꯗꯨꯁꯨ ꯂꯤꯚꯔ ꯁꯣꯛꯄꯩꯅꯦꯕ
ꯎꯝ
ꯑꯗꯨꯏꯗꯨꯁꯨ ꯇꯧꯋꯦ ꯇꯧꯔꯛꯑꯝꯃꯦꯕ ꯑꯩꯅ ꯈꯪꯍꯧꯗꯕ ꯑꯩꯅ ꯂꯥꯏꯕ꯭ꯔꯤꯗ ꯂꯥꯏꯔꯤꯛ ꯄꯥꯏꯉꯩꯗꯨꯗ ꯑꯗꯨꯏꯗꯣ ꯈ ꯈ ꯇꯧꯔꯛꯄ ꯑꯣꯏꯖꯥꯠꯅꯤꯗ ꯑꯩꯅ ꯃꯤꯠ ꯁꯣꯛꯄꯒꯤ ꯃꯥꯟꯕ ꯑꯗꯨꯒꯤ ꯍꯜꯂꯑꯒ ꯋꯥ ꯋꯥꯛꯀꯤꯡ ꯆꯦꯜꯂꯨꯔꯕ ꯃꯇꯨꯡꯗꯅꯦꯕ ꯑꯩꯅ ꯋꯥꯛꯀꯤꯡ ꯆꯦꯟ ꯀꯥꯟꯗ ꯍꯜꯂꯛꯀꯥꯟꯗ ꯑꯁ ꯌꯥꯝ ꯀꯥꯏꯑꯦ ꯇꯧꯔꯝꯕꯗꯣ ꯑꯗꯣ ꯊꯕꯥꯒꯨꯝꯅ ꯄꯨꯍꯜꯂꯛꯄ ꯕꯛ ꯂꯥꯎꯃꯦ
ꯀꯅꯥ
ꯍꯣꯏ ꯌꯥꯖꯤꯜꯂꯛꯇ꯭ꯔꯕ ꯑꯩꯗꯤ ꯑꯗꯨ ꯑꯍꯤꯡꯗꯨꯗ ꯆꯠꯂꯅꯤꯁꯤꯅ ꯑꯩꯅ ꯈꯜꯂꯝꯃꯤꯁꯦ ꯀꯩꯒꯤꯅꯣ ꯍꯥꯏꯗꯤ ꯑꯩ ꯂꯦꯡꯕ ꯈꯣꯠꯄ ꯌꯥꯗ꯭ꯔꯦꯕ ꯁꯠ ꯂꯦꯡꯕꯗ ꯑꯩꯈꯣꯏꯒꯤ ꯊꯋꯥꯒꯤ ꯁꯣꯔ ꯍꯣꯟꯕꯗ ꯂꯦꯞꯄ ꯂꯩꯒꯤꯕꯗꯣ ꯈꯪꯕ꯭ꯔꯥ ꯁꯣꯔꯁꯤ ꯆꯤꯡꯈꯠꯄ ꯉꯝꯗꯕ ꯇꯛ ꯗ ꯄꯛꯂꯦꯞꯈꯤꯕꯗꯣ ꯊꯕꯥꯛ ꯅꯥꯔꯒ ꯆꯤꯛꯂꯛꯑꯒ ꯑꯗꯨ ꯇꯥꯏꯞꯇ ꯇꯧꯔꯛꯏꯁꯦ ꯑꯗꯨꯒꯤ ꯑꯣ ꯑꯩꯖꯤ ꯁꯣꯏꯅ ꯆꯠꯇꯧ ꯃꯥꯜꯂꯦ ꯑꯩꯒꯤ ꯍꯥꯔꯠ ꯑꯦꯇꯦꯛ ꯇꯧꯗꯧ ꯃꯥꯜꯂꯦꯁꯤꯅꯦꯅ ꯑꯩꯅ ꯈꯜꯂꯤꯖꯦ ꯄꯥꯈꯜꯂꯛꯄ ꯍꯥꯏꯁꯤ ꯑꯁ ꯑꯗꯨ ꯄꯈꯜꯂꯛꯄꯗꯩ ꯑꯩꯖꯤ ꯋꯥꯈꯜꯒꯥꯁꯦ ꯀꯥꯏꯗꯒꯤ ꯇ ꯑꯩꯅ ꯈ꯭ꯋꯥꯏ ꯁꯥꯊꯤꯒꯤꯁꯤꯅ ꯑꯃꯨꯛ ꯏꯟꯇꯔꯅꯦꯠꯇ ꯌꯦꯡꯉꯨꯏꯕ ꯁꯨꯃꯥꯏꯅ ꯊꯕꯥꯛꯁꯤ ꯈꯡꯅꯥ ꯅꯥꯔꯛꯄ ꯑꯣꯏ ꯊꯪꯕꯗ ꯃꯥꯒꯤ ꯌꯦꯡꯀꯥꯟ ꯅꯥꯁꯤꯜꯂꯛꯏꯁꯦ ꯁꯤꯒꯤ ꯁꯤꯝꯇꯣꯝꯁꯤ ꯀꯩꯅꯣ ꯌꯦꯡ ꯀꯥꯟꯁꯤꯗ ꯍꯥꯔꯠ ꯑꯦꯇꯦꯛ ꯇꯧꯔꯝꯗꯥꯏꯅꯤ ꯒꯨꯒꯜꯗ ꯊꯥꯖꯤꯜꯂꯛꯏꯁꯦ ꯍꯥꯏꯁ ꯑꯩꯗꯤ ꯃꯊꯥꯖꯦ ꯑꯇꯩꯩꯗꯤ ꯑꯃꯨꯛ ꯆꯠꯂꯒ ꯑꯍꯥꯟꯕ ꯌꯦꯡꯉꯨꯕꯁꯤꯗ ꯑꯩꯈꯣꯏꯒꯤ ꯀꯩꯅꯣ ꯍꯥꯏꯗꯝ ꯂꯩꯌꯦꯕ ꯅꯪꯒꯤ ꯄꯜꯁ꯭ꯔꯤ ꯑꯩꯈꯣꯏꯒꯤ ꯍꯥꯔꯠꯅ ꯆꯣꯡꯕ ꯃꯤꯍꯨꯟꯁꯦ ꯁꯤꯖꯨ ꯄꯜꯁꯔꯦ ꯀꯧꯌꯦꯕ ꯁꯤ
ꯑꯦꯠꯇꯤꯗꯩꯅ ꯑꯦꯠꯇꯤ ꯍꯥꯏ ꯌꯦꯡꯉꯣ ꯑꯩꯈꯣꯏꯒꯤ ꯀꯩꯅꯣ ꯁꯚꯦꯟꯇꯤꯗꯩꯅ ꯍꯟꯗ꯭ꯔꯦꯠ ꯐꯥꯎꯕꯗ ꯂꯩꯒꯗꯕꯅꯦꯕ ꯑꯩꯈꯣꯏꯒꯤ ꯀꯩꯅꯣ ꯑꯩꯈꯣꯏꯒꯤ ꯅꯥ ꯀꯥꯡꯕꯨꯨꯖꯦ ꯁꯤ ꯄꯥꯁ ꯔꯦꯠꯁꯤ ꯍꯟꯗ꯭ꯔꯦꯠ ꯑꯇꯩ ꯑꯩ ꯁꯚꯦꯟꯇꯤꯗꯩꯅ ꯍꯟꯗ꯭ꯔꯦꯠ ꯐꯥꯎ ꯃꯅꯨꯡꯗ ꯂꯩꯒꯗꯕꯅꯦꯕ ꯑꯩꯒꯤꯗꯨꯗꯤ ꯋꯥꯟ ꯖꯦꯔꯣ ꯑꯦꯠꯅꯦꯕ ꯂꯩꯗꯣ ꯋꯥꯟ ꯖꯦꯔꯣ ꯑꯦꯠ ꯍꯦꯛ ꯍꯟꯗ꯭ꯔꯦꯠꯀꯤ ꯃꯊꯛꯇ ꯍꯦꯟꯈ꯭ꯔꯒꯗꯤꯅꯦ ꯍꯥꯔꯠ ꯑꯦꯇꯦꯛ ꯇꯧꯕꯒꯤ ꯆꯥꯡꯁꯦ ꯌꯥꯝ ꯋꯥꯡꯉꯦꯕ ꯑꯗꯩ ꯑꯣꯛꯁꯤꯖꯦꯟ ꯍꯧꯖꯤꯛ ꯀꯤ ꯎꯍꯝ ꯈ꯭ꯋꯥꯏ ꯁꯥꯊꯤ ꯍꯨꯒꯦ ꯂꯤꯚꯔ ꯁꯣꯛꯆꯤꯜꯂꯛꯄꯗꯒꯤ ꯑꯩꯈꯣꯏꯒꯤ ꯎꯝ ꯀꯩꯅꯣꯁꯦ ꯍꯥꯔꯠ ꯕꯤꯠ ꯇꯧꯕꯗ ꯑꯩꯈꯣꯏꯒꯤ ꯁꯤ- ꯑꯩꯈꯣꯏ ꯏꯁꯤꯗ ꯑꯣꯛꯁꯤꯖꯦꯟ ꯗꯔꯀꯥꯔ ꯂꯩꯗꯅ
ꯎꯝ
ꯏ ꯆꯦꯜꯂꯤꯁꯦ ꯑꯣꯛꯁꯤꯖꯦꯟ ꯗꯔꯀꯥꯔ ꯂꯩꯗꯅ ꯁꯤ ꯑꯣꯛꯁꯤꯖꯦꯟꯁꯦ ꯑꯣ ꯑꯣꯛꯁꯤꯖꯦꯟꯖꯦ ꯆꯥꯡ ꯐꯖꯅ ꯄꯤꯕ ꯉꯝꯃꯛꯇꯕ ꯈꯪꯉꯕꯥ ꯆꯥꯡ ꯐꯖꯅ ꯄꯤꯕ ꯉꯝ ꯃꯣꯡꯉꯛꯇꯕꯨꯗꯤ ꯍꯛꯆꯥꯡ ꯈꯨꯗꯤꯡꯃꯛꯁꯦ ꯄꯨꯂꯞ ꯆꯣꯛ ꯊꯥꯛꯄ ꯍꯥꯏꯇꯥꯥꯔꯦ ꯑꯗꯨ ꯇꯧꯔꯝꯃꯦꯕ ꯑꯩꯖꯨ ꯑꯍꯥꯟꯕ ꯑꯗꯨꯏ ꯅꯥꯕꯩꯗꯨꯗ ꯑꯁ ꯑꯩ ꯈꯨꯠ ꯑꯣꯏꯒꯥꯁꯦ ꯄꯨꯔꯥ ꯄꯪꯗꯔꯝꯃꯕꯅꯤ ꯏꯉꯣ ꯑꯩ ꯊꯣꯝꯕꯗꯥ ꯍꯥꯏꯕꯗ ꯑꯁ ꯑꯩ ꯀꯩꯅꯣ ꯍꯛꯆꯥꯡ ꯀꯩꯅꯣꯝ ꯇꯧꯔꯛ ꯑꯗꯨꯏꯅꯦ ꯑꯩꯅ ꯄ꯭ꯔꯥꯏꯚꯦꯠꯇ ꯆꯠꯂꯤꯗꯣ ꯍꯛꯆꯥꯡ ꯄꯨꯂꯞ ꯆꯣꯛꯊꯔꯛꯄꯅꯦꯕ ꯈꯪꯕ꯭ꯔꯥ ꯕ꯭ꯂꯥꯏꯟ ꯆꯠꯀꯦ ꯇꯧꯔꯛꯄ ꯍꯥꯏꯇꯥꯔꯦꯅꯦ ꯍꯛꯆꯥꯡ ꯆꯣꯛꯊꯕ ꯍꯥꯏꯗꯤ ꯀꯣꯛ ꯉꯥꯎꯕꯤ ꯎ ꯎꯝ ꯇꯨꯗꯣꯏ ꯇꯧꯕꯗꯨ ꯅꯠꯇꯕ ꯍꯛꯆꯥꯡ ꯑꯩꯈꯣꯏ ꯈꯣꯡ ꯈꯨꯠ ꯀꯥꯡꯁꯤ ꯂꯣꯏꯅ ꯑꯩꯈꯣꯏꯒꯤ ꯑꯣꯛꯁꯤꯖꯦꯟ ꯐꯪꯉꯛꯇꯕꯒꯤ ꯑꯣꯛꯁꯤꯖꯦꯟꯗ ꯏꯗ ꯌꯥꯎ ꯇꯕꯒꯤ ꯑꯩꯈꯣꯏꯒꯤ ꯆꯣꯛꯊꯔꯛꯄꯗꯨ ꯇꯧꯋꯦꯕ ꯄ ꯂꯣꯏꯅ ꯑꯗꯨꯗ ꯑꯩꯅ ꯑꯩꯅ ꯈꯨꯗꯛꯇ ꯐꯥꯏ ꯁꯤ ꯈꯨꯗꯛꯇ ꯀꯩꯅꯣꯗ ꯆꯠꯂꯨꯏꯗꯣ ꯏꯃꯥꯔꯖꯦꯟꯁꯤꯗꯅꯦ ꯗꯥꯏꯔꯦꯛ ꯄ꯭ꯔꯥꯏꯚꯦꯠꯀꯤ ꯀꯩꯅꯣꯗ ꯏꯝꯐꯥꯜ ꯍꯥꯔꯠ ꯏꯟꯁꯇꯤꯇ꯭ꯌꯨꯠ ꯍꯥꯏꯗꯅ ꯑꯁꯤ ꯄ꯭ꯔꯥꯏꯚꯦꯠ ꯍꯣꯁꯄꯤꯇꯥꯜ ꯑꯃ ꯂꯩꯌꯦ ꯁꯒꯣꯜꯕꯟꯗ ꯍꯥꯔꯠꯀꯤ ꯌꯦꯡꯕ ꯑꯃ ꯑꯗꯨꯗ ꯏꯃꯥꯔꯖꯦꯟꯁꯤꯗꯅꯤ ꯀꯛꯑ ꯌꯦꯡꯉꯤꯗꯣ ꯑꯗꯨꯒ ꯏꯃꯥꯔꯖꯦꯟꯁꯤꯗ ꯀꯛꯑ ꯗꯛ ꯇꯔꯗꯨ ꯃꯀꯣꯛ ꯉꯥꯎꯕꯅꯤ ꯀꯩꯅꯣꯅꯦ ꯑꯩꯅ ꯊꯕꯥꯛ ꯅꯥꯏ ꯈꯣꯠꯂꯦ ꯇꯧ ꯋꯥꯜꯗꯨꯗ ꯃꯥꯅ ꯕꯤ ꯊꯣꯡꯕꯤꯖꯤ ꯑꯣꯟꯕ ꯈꯣꯠꯄ ꯇꯧꯔꯦ ꯕꯤ ꯄꯤ ꯑꯣꯟꯕ ꯑꯗꯩ ꯀꯩ ꯏ ꯁꯤ ꯖꯤ ꯂꯧꯕ ꯅꯣꯔꯃꯦꯜ ꯂꯣꯏ ꯂꯩꯕꯗꯣ ꯀꯔꯤꯅꯣ ꯇꯧꯔꯤꯖꯤꯕꯣꯅꯥ ꯃꯥꯅ ꯈꯜꯂꯤꯖꯤꯅ ꯅꯪ ꯗꯨ ꯆꯈꯥꯎ ꯁꯣꯛꯄꯩ ꯑꯣꯏꯔꯝꯅꯤ ꯂꯩꯒꯦꯃꯦ
ꯎꯝ
ꯆꯛꯈꯥꯎꯕꯨꯗꯤ ꯁꯣꯛꯑꯝꯕꯁꯨ ꯌꯥꯏ ꯆꯛꯈꯥꯎꯕꯨ ꯈꯤꯇꯪ ꯁꯣꯛꯑꯝꯕꯁꯨ ꯌꯥꯏ ꯈꯣꯠꯂꯦ ꯍꯥꯏꯔꯦ ꯑꯗꯣ ꯏ ꯀꯣ ꯅꯣꯡꯒꯨꯒ ꯑꯃꯨꯛ ꯂꯧꯔ ꯂꯧꯔꯦ ꯑꯗꯨ ꯀꯔꯤꯃꯨꯛ ꯇꯧꯔꯝꯗ꯭ꯔꯦ ꯑꯗꯨꯒꯤ ꯃꯇꯨꯡꯗ ꯇꯤ ꯑꯦꯝ ꯇꯤ ꯍꯥꯏꯕ ꯇ꯭ꯔꯤꯠꯃꯦꯟ ꯑꯃ ꯂꯩꯔꯕ ꯇ꯭ꯔꯦꯟꯠ ꯃꯤꯅꯤꯠ ꯇꯦꯖ ꯍꯥꯏꯕ ꯑꯃ ꯐꯤꯂꯝꯗꯒ ꯌꯥꯝ ꯌꯥꯎꯕꯗꯣ ꯑꯩꯈꯣꯏꯒꯤ ꯃꯥꯛꯁꯀ ꯎꯞꯄꯒ ꯇ꯭ꯔꯦꯠꯃꯤꯟꯗ ꯂꯝꯖꯦꯜ ꯆꯦꯟꯕꯗꯣ ꯀꯩ ꯀꯩ ꯌꯥꯝ ꯈꯨꯠꯂꯥꯏ ꯑꯗꯨꯏꯗꯨꯅꯦꯕ ꯄꯩꯁꯥ ꯆꯥꯎꯋꯦꯕ ꯂꯨꯄꯥ ꯂꯤꯁꯤꯡ ꯑꯍꯨꯝ ꯑꯍꯨꯝ ꯂꯧꯋꯦꯕ ꯑꯗꯨꯗꯤ ꯉꯝꯃꯣꯏꯗ ꯑꯩꯅ ꯀꯩꯁꯨ ꯇꯧꯗꯕꯁꯤꯕꯣ ꯍꯥꯏ ꯇꯧꯊꯣꯛ
ꯅꯥꯜꯂꯦꯍꯦ
ꯑꯗꯨꯒ ꯆꯈꯥꯎꯒꯤ ꯑꯣꯏꯔꯝ ꯔꯝꯗꯕꯩ ꯋꯥꯅꯤꯗ ꯂꯤꯕꯔ ꯁꯣꯛꯄꯒꯤ ꯈꯪꯉꯦ ꯅꯥꯕ ꯑꯩ ꯂꯤꯚꯔ ꯁꯣꯛꯄꯁꯤ ꯑꯩꯈꯣꯏꯒꯤ ꯏꯁꯥꯗ ꯀꯔꯤ ꯀꯔꯤ ꯑꯩꯈꯣꯏꯒꯤ ꯁꯤꯝꯇꯣꯝ ꯂꯥꯛꯏ ꯑꯗꯣ ꯂꯣꯏ ꯁꯣꯛꯄꯤ ꯁꯣꯛꯑꯦꯕꯣ ꯍꯛꯆꯥꯡꯗ ꯑꯩꯈꯣꯏꯒꯤ ꯂꯩꯔꯤꯕ ꯄꯥꯔꯠ ꯁꯤꯡꯁꯤ ꯂꯣꯏ ꯗꯦꯃꯦꯖ ꯇꯧꯕꯒꯤ ꯇꯥꯏꯞꯇꯅꯦ ꯂꯣꯏ ꯇꯧꯖꯤꯔꯛ ꯀꯅꯦꯕ ꯈ꯭ꯋꯥꯏ ꯁꯥꯊꯤꯔꯤꯁꯤ ꯑꯣꯛꯁꯤꯖꯦꯟ ꯄꯤ ꯉꯝꯃꯛꯇꯕꯗꯣ ꯕꯦꯔꯥꯅꯤ ꯅꯥꯕ ꯆꯣꯛꯊꯕꯅꯤꯕꯣ ꯑꯗꯨꯒ ꯍꯧꯖꯤꯛꯀꯤ ꯃꯥꯅ ꯍꯤꯗꯥꯛ ꯑꯃ ꯀꯥꯞꯆꯤꯜꯂꯦꯕ ꯆꯥꯛꯈꯥꯎ ꯁꯣꯛ ꯑꯩꯈꯣꯏꯅꯦ ꯍꯤꯗꯥꯛ ꯑꯃ ꯀꯥꯞꯄꯦ ꯑꯗꯨ ꯍꯤꯗꯥꯛꯇꯣ ꯀꯥꯞꯄꯨꯕꯗꯩꯅꯤ ꯈꯤꯇꯪ ꯐꯈꯔ꯭ꯤ ꯁꯤ ꯀꯣ
ꯎꯝ
ꯑꯗꯣ ꯈꯤꯇꯪ ꯐꯔꯛꯄꯗꯩ ꯃꯨꯛ ꯑꯃꯨꯛ ꯔꯤꯝꯁꯇ ꯆꯠꯂ ꯌꯦꯡꯕꯅꯦ ꯑꯗꯩꯗꯤ ꯂꯣꯏꯔꯦ ꯇꯦꯁ ꯁꯤꯅ ꯅꯥꯕ ꯇꯦꯁ ꯑꯩꯅ ꯇꯧꯔꯤꯗꯣ ꯇꯦꯁ- ꯀꯨꯟꯃꯨꯛ ꯑꯣꯏꯔꯝꯅꯦꯕ ꯇꯧꯔꯤꯗꯣ ꯑꯗꯨꯒ ꯇꯤꯛꯀꯦꯠ ꯀꯛ ꯄꯗꯨꯕꯨ ꯇꯦꯁ ꯇꯔꯨꯛꯀꯤ ꯇꯤꯀꯦꯠꯅꯦ ꯑꯩꯅ ꯀꯛꯏꯗꯣ ꯑꯗꯨꯒ ꯇꯦꯁ ꯂꯧꯗꯕꯁꯨ ꯂꯩꯍꯧꯔꯤꯝꯅꯤ ꯂꯧꯗꯟꯗ ꯍꯪꯉ ꯂꯩꯔꯃꯤ ꯇꯟꯗ ꯇꯣ ꯀꯦꯁꯇ ꯂꯧꯗꯣ ꯇꯜꯂꯕ ꯍꯥꯏꯗꯤ ꯃꯌꯥꯝ ꯑꯃ ꯂꯧꯔꯦ ꯑꯝ ꯃꯈꯛ ꯂꯩꯍꯧꯔꯤꯕ ꯇꯦꯁ ꯂꯧꯗꯣ ꯑꯦ ꯑꯦꯟ ꯑꯦ ꯍꯥꯏꯗꯅ ꯑꯦꯟꯇꯤ ꯅ꯭ꯌꯨꯇ꯭ꯔꯦꯟ ꯀꯩꯅꯣꯝ ꯍꯥꯏꯕꯅꯦ ꯑꯗꯨꯅ ꯀꯩꯅꯣ ꯌꯥꯎꯕꯒꯤ ꯑꯦꯁꯤꯠ ꯀꯥ ꯀꯔꯤ ꯀꯥ ꯌꯦꯡꯕꯒꯤ ꯄꯣꯇꯥꯁꯤꯌꯝ ꯀꯩ ꯀꯥ ꯌꯥꯎꯕꯒꯤ ꯄꯛꯌꯦꯡ ꯌꯦꯡꯕꯒꯤ ꯌꯥ ꯂꯧꯗꯅ ꯑꯗꯨꯝ ꯊꯝꯃꯝꯃꯣ ꯑꯗꯩ ꯑꯇꯣꯞꯄ ꯄ ꯁꯨꯒꯔ ꯅꯨꯡꯒꯔ ꯑꯗꯩ ꯏ ꯇꯦꯁ ꯃꯌꯥꯝ ꯇꯧꯔ ꯏ ꯕꯣꯠ ꯇꯟ ꯇꯔꯨꯛꯅꯤ ꯀꯩꯅꯣ ꯆꯤꯡꯉꯤꯗꯣ ꯇꯦꯁꯇ꯭ꯌꯨꯕ ꯇꯣ ꯇꯔꯨꯛ ꯆꯤꯡꯉꯤ ꯀꯩꯅꯣ ꯑꯩ ꯅꯥꯕ ꯑꯩ ꯁꯤꯒꯩꯅꯤ ꯅꯥꯕ ꯇꯠꯂꯅꯤ ꯁꯤꯅꯤ ꯑꯩꯅ ꯈꯜꯂꯝꯃꯤꯁꯤ ꯑꯗꯨꯕꯨꯗꯤ ꯆꯠꯈꯤꯗ꯭ꯔꯦ
ꯑꯣꯀꯦ
ꯌꯥꯝ ꯅꯨꯡꯉꯥꯏꯅ ꯑꯩ ꯉꯁꯤ ꯆꯥꯕ ꯊꯛꯄꯁꯤ ꯈꯔ ꯌꯥꯗ꯭ꯔꯦꯅꯦ ꯍꯟꯗꯛꯀꯤ ꯏ꯭ꯌꯨꯔꯣꯞꯇꯨꯗ ꯊꯥꯎ ꯅꯣꯡ ꯆꯥꯁꯤꯜꯂꯒ ꯁꯤꯒꯤꯗꯧꯔꯣꯅꯁꯨ ꯈꯟꯕ ꯑꯩꯅ ꯑꯗꯨꯅ ꯄꯥꯈꯠꯂꯕ ꯑꯁꯤꯒꯤ ꯑꯩꯅ ꯍꯥꯏꯁꯤꯅꯤ ꯑꯁꯤ ꯑꯥꯏ ꯑꯦꯜ ꯇꯤ ꯑꯦꯁꯇ ꯊꯝꯃꯣ ꯍꯣꯔꯦꯟ ꯑꯃꯨꯛ ꯇꯧꯔꯛꯑꯣ ꯀꯔꯤ